ꯑꯣ ꯃꯤꯕꯒꯤꯒꯦ ꯊꯥꯏꯅꯣꯔꯤꯌꯣꯕꯣ ꯍꯜꯂꯣ
ꯂꯧꯁꯤꯟꯕ ꯉꯝꯗꯕ ꯍꯜꯂꯣ ꯇꯥꯕ꯭ꯔꯣ
ꯇꯥꯕꯤꯔꯤꯌꯦ ꯆꯨꯛ ꯁꯨ ꯉꯥ ꯍꯨꯡ ꯍꯨꯡ
ꯊꯥꯕꯤꯔꯤꯌꯦ ꯀꯔꯤ ꯇꯧꯕ꯭ꯔꯣ
ꯊꯤꯜ ꯆꯥꯕ ꯂꯣꯏꯔꯒ ꯐꯝꯕꯗꯣ ꯉꯥꯏꯔꯤ ꯅꯪꯗꯤ-
ꯁꯤ ꯆꯥꯛ ꯆꯥꯕ ꯂꯣꯏꯔꯒ ꯑꯗꯨꯝ ꯂꯩꯔꯦ
ꯀꯔꯤ ꯃꯊꯦꯟ ꯍꯥꯥ
ꯍꯥꯥ
ꯀꯩ ꯃꯊꯦꯟꯅꯣ
ꯑꯩꯈꯣꯏꯗꯣ ꯁꯧ ꯁꯧ ꯁꯧ- ꯒ꯭ꯔꯤꯒꯥ
ꯂꯧꯁꯤꯟꯕ ꯉꯝꯗꯕ
ꯑꯑ ꯍꯋꯥꯏꯒ ꯑꯗꯨꯒ ꯃꯥꯡꯒꯟ ꯑꯃ ꯑꯉꯧꯕ
ꯍꯣ ꯑꯗꯨꯃꯥꯏꯅꯅ
ꯆꯥꯕ꯭ꯔꯣ
ꯑꯩꯈꯣꯏꯗꯣ ꯀꯩꯅꯣ ꯇꯧꯋꯦ ꯑꯣꯛꯁꯥ ꯆꯥꯏ
ꯍꯥꯎꯕꯅ ꯍꯥꯎꯕꯅ ꯀꯣ ꯑꯣꯛ ꯑꯣꯜꯂꯒ ꯂꯥꯛꯀꯅꯤ- ꯀꯣ
ꯁꯣꯏꯗ꯭ꯔꯦ ꯑꯗꯨꯃꯗꯤ ꯏꯠꯁ ꯑꯦ ꯃꯁ ꯑꯣꯏꯈ꯭ꯔꯦ
ꯍꯟꯅꯣ- ꯑꯩꯗꯣꯀꯣ ꯑꯩꯒꯤ ꯅꯥꯛ ꯑꯩꯒꯤ ꯅꯥꯀꯣꯡꯗꯣ ꯑꯃꯔꯣꯝ ꯔꯥꯏꯠ ꯂꯣꯝꯒꯤ ꯅꯍꯥꯟ ꯏꯕ ꯏꯕꯥꯅꯤꯅ ꯑꯦꯌꯥꯔ ꯔꯤꯡ ꯂꯧꯊꯣꯛꯄ ꯍꯥꯞꯄ ꯇꯧꯕꯗꯣ ꯗꯨ ꯅꯨꯡꯕꯨꯗꯤ ꯅꯥꯏ ꯍꯥꯏ ꯇ꯭ꯔꯥ ꯉꯁꯥꯏꯗꯣ ꯅꯥꯈ꯭ꯔꯕꯅꯦꯕ ꯑꯌꯨꯛ ꯍꯧꯒꯠꯄ ꯀꯥꯟꯗ ꯑꯩ ꯗꯨꯝ ꯂꯦꯡꯗꯤ ꯂꯦꯡ ꯍꯟꯕꯅꯦ ꯕ ꯑꯗꯨꯕꯨꯀꯣ ꯏꯌꯔ ꯔꯤꯡꯗꯣ ꯂꯧꯊꯣꯛꯈ꯭ꯔꯦ ꯂꯧꯊꯣꯛꯑꯒ ꯏꯒꯨꯝꯕ ꯃꯇꯨꯝ ꯑꯃ ꯊꯣꯛꯔꯛꯑꯦ ꯑꯗꯣ ꯍꯧꯖꯤꯛꯇꯤ ꯂꯧ- ꯊꯣꯔꯒ ꯂꯩꯌꯦ ꯃꯅꯤꯡꯗ ꯈꯔ ꯄꯣꯝꯃꯦ
ꯎꯝ ꯑꯩ ꯂꯥꯛꯄꯗ ꯂꯐꯣꯏ ꯃꯅꯥꯁꯦ ꯄꯨꯔ ꯂꯥꯛꯁꯤ ꯁꯦꯔꯥ ꯈꯪꯗꯦ ꯅꯐꯣꯏ ꯃꯅꯥ ꯊꯥꯎꯔꯒ ꯂꯥꯛꯁꯤꯔꯥ ꯈꯪꯗꯦ
ꯌꯥꯏ ꯌꯥꯏ ꯅꯪꯅꯕꯨ ꯉꯝꯒꯅꯤ ꯍꯥꯏꯔꯗꯤ
ꯑꯍ ꯍ
ꯅꯪ ꯅꯕꯨ ꯉꯝꯒꯅꯤ ꯍꯥꯏ ꯀꯔꯤꯌꯥꯌꯦ
ꯑꯩꯁꯦ ꯑꯩꯈꯣꯏ ꯁꯤꯗ ꯃꯣꯔꯣꯛ ꯃꯆꯥ ꯃ ꯃꯆꯥ ꯂꯩꯑꯌꯦ ꯃꯣꯔꯣꯛ ꯃꯆꯥꯗ ꯃꯣꯔꯣꯛ ꯌꯥꯝ ꯁꯥꯕꯗꯣ
ꯎꯝ ꯋꯥꯏꯠ ꯀꯂꯔꯗꯣ
ꯍꯏꯠ ꯅꯠꯇ ꯇ ꯍꯥꯏꯒꯗꯤ ꯑꯗꯨꯝ ꯅꯣꯔꯃꯦꯜ ꯒ꯭ꯔꯤꯟ ꯑꯣꯏꯔꯒ ꯔꯦꯠ ꯑꯣꯏꯕ
ꯔꯁ ꯍꯥꯏꯒꯗ꯭ꯔꯕ
ꯑꯁ ꯀꯔꯤꯅꯣ ꯑꯃꯗꯨꯅ ꯐꯣꯟꯉ ꯇꯧꯔꯂ ꯂꯩꯔ ꯅ ꯏꯁ ꯔꯤꯁꯤꯤ ꯍꯥꯏꯒ ꯇꯧꯅꯗꯅ ꯅꯠꯇꯦ ꯅꯪꯒꯤ ꯑꯃꯔꯣꯝꯗꯣ
ꯀꯅꯥ ꯑꯃꯔꯣ ꯑꯁꯤꯔꯣ
ꯑꯥ
ꯔꯤꯁꯔꯠ ꯌꯥꯎꯕ꯭ꯔꯣ
ꯏꯁꯇꯦꯇꯁꯇ ꯔꯤꯁꯤꯌꯔꯒ ꯇꯧꯔꯛꯄꯗꯣ ꯈꯪꯗ꯭ꯔꯣ ꯃꯤꯅ ꯃꯦꯟꯁꯟꯒ ꯇꯧꯕꯒꯤ ꯌꯨ ꯑꯦꯟ ꯃꯤꯒ ꯇꯧꯔꯒ
ꯑꯦ ꯈꯪꯗ ꯑ ꯑꯩ ꯏꯗ
ꯑꯩꯅ ꯀꯅꯥꯅꯣ ꯍꯥꯏꯔꯒ ꯎꯕꯝ ꯃꯣꯏꯗ ꯇꯥꯛꯀꯅꯤ ꯍꯥꯏꯔꯒ ꯑꯣꯀꯦ ꯀꯥꯏꯅ
ꯑꯅꯦ ꯂꯣꯏ ꯌꯥꯝ ꯀꯣꯏꯩꯅꯅꯨꯡ ꯃꯇꯇꯥꯎꯕ ꯁꯥꯕꯅꯦꯕ ꯉꯔꯥꯎ ꯃꯛꯇ ꯆꯍꯤ ꯆꯍꯤ ꯀꯌꯥ ꯀꯌꯥꯔ ꯀꯩꯅꯗ
ꯅꯗ ꯑꯦꯇꯦꯟꯁꯟ ꯁꯤꯛ ꯇꯧꯔꯤꯅꯦꯕ ꯑꯩꯈꯣꯏꯅ ꯐꯣꯠꯇ ꯑꯁ ꯊꯥꯔꯗꯤ ꯃꯥꯒꯤ ꯅꯨꯄꯥꯁꯤꯅ ꯅꯞꯔꯛꯑꯅꯤ ꯑꯃꯨꯛꯀꯒꯤ ꯋꯥꯈꯜꯅꯦꯕ ꯇꯥꯛꯁꯨ ꯇꯥꯛꯄꯤꯔꯣꯏ ꯆꯦꯟꯅꯤꯡꯕꯥ ꯆꯦꯟꯁꯤꯅꯨ ꯅꯠꯇ꯭ꯔꯥ
ꯇꯨꯀꯨ ꯆꯗꯔꯥ ꯁꯤꯁꯦ ꯑꯗꯨꯒꯤ ꯇ ꯀ ꯆꯕꯦ
ꯀꯔꯤ ꯇꯧꯕ꯭ꯔꯣ ꯍꯧꯖꯤꯛꯇꯤ
ꯐꯣꯟ ꯉꯥꯡꯔꯦ
ꯑꯩ
ꯌꯥꯗ꯭ꯔꯦ
ꯑꯥ ꯍ
ꯑꯗꯨ ꯀꯩꯅꯣꯉꯣꯟꯗ ꯍꯪꯕ ꯌꯥꯗꯦ ꯗꯦ
ꯍꯪꯕꯅꯦ ꯑꯗꯨ ꯌꯦꯡꯁꯦ ꯍꯥꯏꯌꯦ ꯌꯥꯔꯦ ꯍꯥꯏꯌꯦ ꯑꯃꯨꯛ ꯀꯩꯁꯨ ꯌꯥꯗꯦ ꯑꯩ ꯀꯔꯤ ꯍꯥꯏꯗꯣꯏꯅꯣ ꯑꯗꯨ ꯑꯩꯅꯗꯤ ꯏꯃꯥꯒꯤ ꯅꯝꯕꯔ ꯌꯨꯁ ꯇꯧꯒꯦ ꯇꯧꯕ
ꯑꯗꯨ ꯑꯗꯨ ꯍꯣꯢꯒꯤꯁꯦ ꯑꯁꯤꯁꯦꯀꯣ ꯑꯣ ꯑꯁꯨ ꯂꯩꯇꯥꯔꯦ
ꯑꯗꯨ ꯀꯩꯅꯣ ꯇꯧꯕ꯭ꯔꯣ ꯑꯁ ꯑꯩꯁꯦ ꯂꯥꯎꯔꯗꯤ ꯑꯁ ꯑꯩꯒꯤꯗꯤ ꯑꯃꯨꯛ ꯀꯣꯜ ꯇꯧꯔꯛꯑꯦ ꯑꯁꯤ ꯅꯨꯄꯥꯁꯤꯅ ꯉꯌꯣ ꯆ ꯑꯦ ꯑꯦ
ꯇꯦꯛꯁ ꯇꯥꯎ ꯈꯦꯌꯣ ꯍꯥꯞꯇꯥꯡ
ꯑꯥ
ꯑꯩ ꯁꯧꯀꯤꯌꯣ ꯑꯩ ꯀꯣꯜ ꯃꯤ ꯅꯪ ꯇꯧꯔꯤꯕꯅꯦ ꯉꯥꯡ ꯍꯣꯢ ꯉꯛꯇꯪ ꯂꯩꯔꯒꯥ ꯇꯧꯒꯦ ꯍꯥꯏꯌꯣ ꯂꯀꯥꯟꯗꯑꯩꯁꯨ ꯁꯤ ꯀꯩꯅꯣ ꯃꯥ ꯇꯧꯔꯥ ꯀ꯭ꯋꯦꯁꯟ ꯑꯃ ꯍꯪꯒꯦꯁꯨ ꯅꯪꯉꯣꯟꯗ ꯍꯥꯏꯕꯅꯦꯍꯦ ꯑꯩꯗꯤ
ꯍꯣꯏꯕ ꯍꯥꯏꯌꯣ
ꯅꯠꯇꯅꯦ ꯍꯧꯖꯤꯛꯀꯤ ꯋꯥ ꯅꯠꯇꯤꯅꯦ ꯍꯣꯔꯦꯟꯒꯤ ꯋꯥꯅꯤꯅꯦ
ꯑ
ꯑꯩꯒꯤ ꯅꯥꯀꯣꯡ ꯅꯑꯩ ꯀꯣ ꯑꯩꯗꯤ ꯀꯩꯅꯣ ꯊꯤꯕꯅꯦꯕ ꯌꯨ ꯇꯩꯕ ꯌꯥꯕꯅꯦꯕꯀꯣ
ꯑꯝ
ꯐꯕꯅꯦꯕ ꯑꯗꯨ ꯂꯩꯇ꯭ꯔꯕ ꯑꯗꯣ ꯌꯥꯎ ꯊꯤꯟ ꯍꯧꯒꯠꯄꯅꯦꯕ ꯏꯃꯥ ꯐꯣꯟ ꯇꯧꯔꯛꯑꯦ
ꯎꯝ
ꯆꯥꯛꯆꯈ꯭ꯔꯕ꯭ꯔꯥ ꯀꯗꯥꯏꯗꯒꯤ ꯀꯔꯤ ꯇꯧꯕ꯭ꯔꯥ ꯍꯧꯒꯠꯄꯗ ꯉꯥꯏ ꯎꯁ ꯌꯥꯏꯍꯦ ꯅꯪꯁꯨ ꯍꯥꯏꯔꯒ ꯀꯩꯁꯨꯕꯨꯗꯤ ꯍꯩꯇꯕꯅꯦꯕ
ꯎꯝ
ꯃꯥꯗꯣ ꯁ꯭ꯀꯨꯜ ꯀꯥꯍꯟꯅꯤꯡꯕ ꯃꯥꯜꯂꯦ ꯏꯁꯦ ꯌꯥꯝꯅ ꯑꯗꯒꯤ ꯁ꯭ꯀꯨꯜ ꯀꯥꯕ ꯂꯥꯛꯔꯣꯏꯗ꯭ꯔꯣ ꯍꯥꯏꯕ ꯑꯗꯨꯒ ꯑꯩꯅ ꯂꯥꯎꯔꯣꯏ ꯀꯔꯤ ꯇꯧꯕ ꯂꯥꯛꯀꯦꯔ ꯎꯝ ꯑꯗꯣ ꯇꯟꯈ꯭ꯔꯕ ꯃꯂꯦꯗꯤ ꯑꯗꯨꯒꯤ ꯇꯣꯄꯤꯛ ꯆꯦꯟꯖ ꯇꯧꯈ꯭ꯔꯦ ꯀꯔꯤ ꯑꯗꯨꯗ ꯂꯩꯕ ꯃꯤꯐꯝ ꯁꯨ ꯆꯠꯇ꯭ꯔꯒ ꯑꯩꯅ ꯀꯔꯤ ꯇꯧꯕ ꯄꯩꯁꯥ ꯇꯤꯡꯕꯃꯛ ꯈ ꯂꯥꯛ
ꯃꯥꯅꯤ ꯀꯗꯧꯅ ꯑ ꯅꯣ ꯌꯨꯁ ꯑꯗꯨ ꯅꯣꯏ ꯅꯣꯏ ꯂꯥꯛꯅꯕꯉꯩ ꯃꯇꯝꯁꯨ ꯂꯩꯒꯅꯤ ꯀꯔꯤ ꯄ꯭ꯔꯦꯛꯇꯤꯀꯦꯜꯁꯨ ꯂꯩꯕꯕꯨꯣ
ꯍꯥ
ꯄꯔꯤꯤꯀꯤꯑꯂ ꯏꯒ
ꯍꯣꯏ ꯑꯗꯨꯕꯨꯗꯤ ꯍꯥꯏꯕ ꯑꯗꯨꯒꯨꯝꯕꯗꯤ ꯑꯩꯁꯨ ꯂꯥꯛꯀꯅꯤꯅꯦ ꯑꯦꯛꯖꯥꯝꯒꯨꯝꯕꯗꯤ ꯑꯗꯨꯕꯨ ꯍꯥꯏꯕ ꯅꯠꯇꯕꯤ ꯁ꯭ꯀꯨꯜ ꯀꯥꯕ ꯂꯥꯛꯑꯣ ꯑꯦꯇꯦꯟꯗꯦꯟꯁ ꯌꯥꯎꯕ ꯂꯥꯛꯑꯣ ꯍꯥꯏꯕ ꯏꯃꯥꯅ
ꯑꯗꯨ ꯍꯥꯏꯌꯣ ꯍꯥꯏꯕ ꯑꯩꯗꯤ ꯑꯦꯦꯟꯗꯦꯟꯁꯀꯤꯗꯤ ꯌꯥꯔꯔꯣꯏ
ꯑꯗꯨꯒꯤ ꯃꯤꯅ ꯈꯪꯉꯣꯏꯁꯤꯅꯤꯗ ꯏꯃꯥꯅꯗꯤ ꯆꯠꯂꯣ ꯑꯣꯖꯥꯒꯨꯝꯕꯒ ꯈꯪꯅꯎ ꯌꯥꯝ ꯄꯥꯝꯖꯕꯅꯦ ꯏꯃꯥꯒꯤ ꯐꯦꯚꯣꯔꯥꯏꯠꯅꯦꯁ ꯁꯤꯒꯨꯝꯕꯗꯤ ꯏꯃꯥꯒꯨꯝꯕꯁꯦ ꯖꯁ ꯑꯩ ꯈꯟꯕꯅꯦꯕ ꯂꯥꯏꯔꯤꯛꯀꯨꯝꯕ ꯍꯥꯏꯔꯒ ꯑꯣꯖꯥꯒꯨꯝꯕ ꯑꯣꯏꯕ ꯍꯥꯏꯔꯗꯤ ꯑꯩꯈꯣꯏꯗꯤ ꯀꯣ ꯀꯔꯤꯅꯣ ꯃꯥ ꯊꯕꯛ ꯑꯆꯧꯕ ꯇꯧꯍꯟꯗ꯭ꯔꯗꯤ ꯁꯨꯡ ꯀꯌꯥ ꯌꯥꯔꯣꯏ ꯑꯩꯗꯤ ꯎꯋꯦꯗꯣ ꯃꯣꯏꯅ ꯉꯥꯡꯕ ꯆꯥꯦ ꯑꯗꯨꯒ ꯂꯥꯁ ꯗꯦꯠꯁꯦ ꯁꯨꯌꯥ ꯌꯥꯗꯕ ꯏꯃꯥꯅ ꯂꯥꯁ ꯗꯦꯁꯤꯦꯅ ꯁꯥꯎꯕ ꯂꯩꯇꯦ
ꯂꯥꯁ ꯗꯦꯠ ꯍꯥꯏꯕ ꯄꯣꯠꯁꯦ ꯌꯥꯅꯤꯡꯗ꯭ꯔꯤꯅꯦꯕ
ꯌꯥꯗꯦ ꯁꯨꯡꯛꯀꯤꯌꯥ ꯌꯥꯗꯦ ꯂꯥꯁ ꯄꯩꯁꯥ ꯄꯤꯅꯤꯡꯉꯥꯏ ꯑꯣꯏꯔꯁꯨꯀꯣ ꯁꯠ ꯄꯤꯅꯤꯡꯉꯥꯏꯅꯦ ꯃꯣꯏꯅ ꯄꯤꯔꯛꯀꯅꯤ ꯑꯗꯨꯒ ꯑꯩꯁꯨ ꯁꯠ ꯁꯠ ꯄꯤꯅꯤꯡꯉꯥꯏꯅꯦ ꯂꯥꯁ ꯗꯦꯠ ꯌꯥꯎꯋꯦ ꯍꯥꯏꯈ꯭ꯔꯗꯤ ꯁꯥꯎꯈ꯭ꯔꯅꯤ ꯃꯣꯏ ꯑꯗꯨꯝ ꯀꯝꯄꯜꯁꯔꯤ ꯁꯥꯎꯒꯅꯤ ꯑꯩꯅ ꯁꯨꯃꯥꯏ ꯍꯥꯏꯕꯅꯦꯕꯀꯣ ꯉꯁꯥꯏꯗꯣ ꯑꯁꯤ ꯁꯤ ꯀꯩꯅꯩꯅꯣꯉ ꯑ ꯋꯥꯏꯔꯦ ꯀ ꯇꯧꯕ꯭ꯔꯣ ꯇꯥꯏꯉꯣ ꯉ ꯁꯤ ꯃꯄꯥꯟꯗ ꯏꯉꯣ ꯃꯅꯨꯡꯒꯤ ꯅꯨꯄꯥꯅꯤꯒꯤ ꯒꯥꯔꯤ ꯊꯝꯕꯒꯤ ꯑꯅ ꯍꯥꯏꯕꯤꯅꯦꯕ ꯇꯩꯔꯣꯏꯗ ꯑꯩ ꯈꯜꯂꯤ ꯑꯩꯒꯤ ꯀꯩꯅꯣꯝꯃ ꯑꯣꯏꯌꯦꯦ ꯑꯗꯨꯅꯗꯦꯟ ꯅꯗꯤ ꯑꯩꯅ ꯍꯣꯔꯦꯟꯗꯤ ꯉꯥꯏꯍꯥꯛꯂꯏꯗꯤ ꯐꯣꯟ ꯇꯧꯔꯒ ꯅ ꯌꯥꯛ ꯀꯠꯈꯤ ꯀꯠꯄ ꯀꯥꯟꯗꯗꯤ ꯅꯅꯥꯄꯣꯛ ꯅꯥꯕꯁꯨ ꯈꯪꯉꯛꯑꯦꯅ ꯍꯥꯏꯕ
ꯑꯝ
ꯐꯣꯡꯉꯁꯤꯅꯕꯣ ꯂꯩꯦ
ꯃꯁꯥꯃ ꯇꯒ ꯆꯥꯏ ꯂꯩꯕ꯭ꯔꯣ ꯅꯪꯁꯨ ꯉꯥꯡꯁꯤꯗꯣ
ꯂꯩꯔꯝꯒꯅꯤ ꯑꯌꯥꯝ ꯑꯃ ꯐꯛ ꯐꯨꯅꯨꯡꯉꯥꯡꯨꯕ ꯉꯥꯡꯐꯛ ꯀꯗꯤ ꯇꯧꯗꯣꯏꯔꯣ ꯉꯉꯥꯡꯗ꯭ꯔꯗꯤ ꯅꯨꯡꯁꯤꯔꯛꯇꯕ ꯑꯃ ꯌꯥꯎꯋꯦꯕ ꯍꯦꯟꯃꯜꯂꯦ ꯍꯦꯟꯃꯜꯜꯂꯤ ꯀꯣꯕꯤꯗꯣ ꯈꯪꯗꯦ ꯑꯩꯈꯣꯏꯅ ꯉꯔꯥꯡꯩ ꯈꯔ ꯄꯛꯆꯅꯤꯡꯉꯥꯏꯅꯦꯕ
ꯑꯗꯨꯗꯅꯦꯦ
ꯍꯣꯏꯅꯦ ꯑꯩꯈꯣꯏꯁꯨ ꯀꯩꯅꯣꯝꯃ ꯑꯣꯏꯔꯗꯤ ꯑꯗꯨꯝ ꯀꯣꯏꯒꯨꯝꯕ ꯑꯣꯏꯔꯗꯤ ꯑꯗꯨꯝ ꯃꯤ ꯑꯍꯨꯝ ꯃꯔꯤꯒ ꯑꯣꯏꯔꯁꯨ ꯑꯩ ꯀꯩꯁꯨ ꯈꯜꯂꯣꯏꯅꯦ ꯑꯗꯨꯕꯨꯗꯤ ꯃꯤꯒꯤ ꯊꯣꯏꯁꯅꯤ ꯑꯗꯨꯝ ꯍꯥꯏꯩꯅꯤꯡꯉꯏꯕ ꯑꯗꯨ ꯌꯥꯕ ꯃꯇꯝ ꯅꯠꯇꯦ ꯍꯩꯕꯅꯤꯗ ꯃꯣꯏꯒꯤꯗꯤ ꯑꯗꯨꯒꯤ ꯋꯥꯅꯤꯗ ꯀꯔꯤꯗꯣ ꯅꯪ ꯉꯔꯥꯡ ꯀꯔꯤ ꯒ꯭ꯔꯨꯞꯇ ꯌꯥꯝꯅ ꯍꯥ ꯀꯆ ꯀꯔꯤ ꯀꯔꯤ
ꯂꯩꯔꯛꯇ꯭ꯔꯕ ꯀꯔꯤ ꯌꯥꯝ ꯗꯤꯃꯥꯟ ꯁꯥꯕꯗ ꯁꯥꯕꯒꯤ ꯀ꯭ꯔꯤ ꯑ ꯍꯥꯏꯔꯣꯏꯗ ꯍꯥꯏꯔꯒ ꯇꯨꯃꯤꯟ ꯂꯩꯈ꯭ꯔꯦ
ꯔꯠꯇꯤ ꯑꯗꯨ ꯑꯗꯨ ꯍꯥꯏꯥꯏꯕ ꯅꯪꯅ ꯍꯧꯕꯁꯦ ꯑꯗꯨꯝ ꯇꯣꯄꯤꯛꯁꯦ ꯍꯧꯔꯒ ꯑꯩ ꯑꯩꯈꯣꯏꯉꯗ ꯇꯣꯛꯍꯜꯂꯤꯁꯦ ꯀꯩꯒꯤꯅꯣ ꯍꯥꯏꯕ ꯌꯦꯡꯉꯣ ꯁꯨꯡ ꯅꯨꯡ ꯅꯨꯡꯁꯤꯗꯦ ꯁꯤ ꯉꯥꯡꯗꯣ ꯑꯩꯗꯤ ꯀꯣꯏꯅ ꯆꯥꯗꯣ ꯁꯨꯡ ꯅꯨꯡꯁꯤ ꯐꯤꯗꯩ ꯁꯤꯡꯕ ꯍꯥꯏꯕꯤꯒꯦ
ꯀꯅꯥꯔꯣ
ꯅꯆꯥꯕꯨ ꯍꯥꯏꯕ
ꯍꯣꯏ
ꯎꯁꯤꯗꯕ ꯑꯃ ꯌꯥꯎꯋꯦ ꯃꯤ ꯎꯁꯤꯠꯇꯕ ꯑꯃ ꯌꯥꯎꯋꯦꯕ ꯑꯦꯩꯅ ꯍꯥꯟꯖꯤ ꯍꯥꯟꯖꯤ ꯅꯍ ꯍꯥꯏꯕꯗꯨ ꯇꯣꯄꯤꯛ ꯇꯣ ꯈꯪꯕ꯭ꯔꯥ ꯆꯦꯟꯖ ꯇꯧꯕꯒꯤꯔꯣ ꯑꯃꯨꯛꯀ ꯉꯥꯅꯤꯗ꯭ꯔꯗꯤꯀꯣ ꯇꯨꯡ ꯇꯄꯤꯖ ꯌꯥꯔꯦꯀꯣ ꯌꯥꯔꯦ ꯈꯟꯒꯅꯨ ꯑꯗꯨꯗ ꯁꯨꯛꯇꯧ ꯇꯧꯔꯣꯏ ꯌꯦꯡꯉꯣ ꯐꯣꯂꯣ ꯇꯧꯔꯁꯨ ꯌꯥꯔꯦ ꯑꯗꯨ ꯀꯣꯂꯦꯖ ꯁꯤꯗꯣ ꯇꯨꯃꯤ ꯆꯠꯂꯣ
ꯍꯣꯏ ꯑꯗꯨꯒꯤ ꯑꯁ ꯀꯔꯤ ꯃꯣꯏ
ꯑꯁꯦꯡꯕ ꯌꯥꯝ ꯑꯦꯇꯤꯇ꯭ꯌꯨꯠ ꯁꯣ ꯇꯧꯕ ꯁꯥꯏꯒꯗꯤ ꯑꯗꯨ ꯑꯦꯠꯂꯤꯁ ꯑ ꯃꯥꯗꯣ ꯐꯥꯎꯅꯕ ꯑꯗꯨꯝ ꯍꯥꯏꯕ ꯌꯥꯏ ꯍꯥꯏꯕ ꯉꯔꯥꯡꯁꯨ ꯑꯗꯨꯕꯨꯗꯤ ꯇꯧꯒꯦꯅꯣ ꯐꯣꯇꯣ ꯈꯛꯇ ꯊꯥꯔꯒ ꯑꯁꯤꯗ ꯂꯩꯈ꯭ꯔꯦ ꯍꯥꯏꯔꯒ ꯑꯗꯨ ꯊꯝꯂꯝꯔꯒ ꯑꯩꯈꯣꯏꯒꯤ ꯇꯣꯄꯤꯛꯇ ꯂꯥꯛꯄꯗꯤ ꯀꯔꯤ ꯀꯥꯟꯅꯕ꯭ꯔꯣ ꯍꯥꯏꯕꯅꯦ ꯑꯖꯤꯤꯡ ꯉꯔꯥꯡꯗ ꯍꯥꯏꯁꯅꯨꯅ ꯑꯩꯈꯣꯏꯒꯤ ꯑꯗꯨꯝ ꯍꯣꯏ ꯂꯧꯪꯅꯈ꯭ꯔꯔꯤꯅꯦ ꯑꯗꯨꯝ ꯌꯥꯛꯈ꯭ꯔꯤꯅꯦ ꯍꯥꯏꯁꯅꯨꯅ ꯍꯟꯖꯤꯟ ꯍꯟꯖꯤꯟ ꯄꯨꯊꯣꯛꯄꯅꯦꯕ ꯑꯗꯨꯒ ꯁꯨꯈꯨꯝ ꯈꯨꯝꯕꯤꯗꯕ ꯋꯥꯅꯤꯗ
ꯍꯣꯏ ꯑꯗꯒꯤ ꯑꯩꯁꯨ ꯑ ꯀꯔꯤ ꯃꯥꯕꯨ ꯍꯥꯏꯅꯤꯡꯗ꯭ꯔꯗꯤ ꯍꯥꯏꯗ꯭ꯔꯦꯁꯅ ꯃꯥꯁꯨ ꯃꯥꯒꯤ ꯔꯤꯖꯟ ꯂꯩꯔꯝꯒꯅꯤ ꯍꯥꯏꯔꯒ ꯑꯩ ꯑꯗꯨꯝ ꯃꯨ ꯇꯧꯈ꯭ꯔꯕ ꯋꯥꯅꯤ
ꯌꯥꯝ ꯅꯣꯛꯅꯤꯡꯉꯦ ꯎꯝ ꯀꯨꯀꯨꯠꯁꯦ ꯃꯣꯏꯒꯤ ꯃꯇꯝꯗꯗꯤ ꯃꯤꯅ ꯀꯩꯅꯣꯝꯃ ꯇꯧꯕꯤꯔꯒ ꯀꯣ ꯌꯥꯝ ꯈꯪꯗꯕ ꯁꯥꯕꯅꯦ ꯌꯥꯔꯦꯀꯣ ꯀꯩꯅꯣ ꯇꯧꯕ ꯌꯥꯔꯣꯏ ꯍꯌꯦꯡ ꯋꯥꯏ ꯊꯥꯔꯁꯨ ꯊꯥꯕꯤꯒꯅꯨ
ꯎꯝ
ꯇ ꯃꯥꯡꯍꯟꯈ꯭ꯔꯕꯅꯦ ꯂꯣꯏꯁ ꯑꯉꯥꯡ ꯑꯣꯏꯔꯁꯨ ꯑꯗꯨꯝ ꯀꯩꯅꯣ ꯇꯧꯕꯤꯕ ꯁꯥꯔꯒ ꯌꯥꯝꯅ ꯀꯩꯅꯣ ꯑꯣꯏꯌꯦ ꯇꯨꯃꯤꯟ ꯀꯣꯂꯦꯖꯀꯤꯗꯣ ꯑꯗꯨꯝ ꯇꯨꯃꯤꯟ ꯆꯠꯈ꯭ꯔꯣ ꯑꯗꯨꯗ
ꯎꯝ ꯑꯁ ꯑꯗꯨꯁꯨ ꯏꯟꯇ꯭ꯔꯦꯁ ꯂꯩꯗꯦꯗ ꯌꯦꯡꯈꯤꯒꯦꯌꯦꯡ ꯐꯕ ꯑꯗꯨ ꯃꯊꯣꯡ ꯆꯥꯗ꯭ꯔꯗꯤ ꯀꯔꯤꯁꯨ ꯀꯩꯅꯣ ꯇꯧ ꯑꯩꯁꯨ ꯈꯪꯅꯤꯡꯉꯦ ꯅꯪꯅꯍꯦꯟꯕꯗꯒꯤꯗꯤ ꯑꯩꯅ ꯍꯦꯟꯅ ꯈꯪꯅꯤꯡꯉꯦ
ꯅꯪꯗꯤ ꯎꯈ꯭ꯔꯕ ꯅꯠꯇ꯭ꯔꯣ
ꯑꯁ ꯑꯗꯨꯁꯨ ꯅꯪꯁꯨ ꯈꯜꯂꯣꯅꯦ
ꯏꯁ ꯑꯗꯨ ꯑꯣꯏꯔꯁꯨ ꯍꯥꯏꯕ ꯁꯥꯒꯅꯨ ꯑꯩꯗꯤ ꯖꯁ ꯃꯥꯒꯤ ꯃꯁꯛꯇꯣ ꯎꯔꯒ ꯑꯩꯅ ꯈꯪꯈ꯭ꯔꯕ ꯃꯤꯅ ꯑꯗꯨ ꯌꯥꯝ ꯈꯪꯅꯤꯡꯕꯒꯤꯅꯦ
ꯑꯁ ꯈꯪꯔꯝꯕ ꯌꯥꯏꯌꯦ ꯃꯁꯛ ꯑꯣꯏꯗꯤ ꯆ ꯑꯗꯣ ꯑꯩꯅꯁꯨ ꯐꯦꯃꯤꯂꯤꯔ ꯌꯥꯝ ꯑꯣꯏꯌꯦꯕ ꯑꯗꯨ ꯃꯤꯗꯣ
ꯑꯗꯨꯒꯤ ꯍꯥꯏꯕ ꯅꯪꯅꯒ ꯑꯗꯨꯃꯥꯏꯅ ꯍꯥꯏꯖꯤꯜꯂꯛꯄꯅꯦ ꯑꯗꯨꯒꯤ ꯈꯪꯅꯤꯡꯕꯗꯣ ꯁꯤꯕꯤ ꯇꯧꯈ꯭ꯔꯦ
ꯀ꯭ꯂꯥꯁꯇꯨꯪ ꯑꯩꯒ ꯈꯪꯅꯔꯝꯕ꯭ꯔꯥ ꯈꯪꯗ꯭꯭ꯔꯔꯤ
ꯅꯪꯅ ꯑꯗꯨ ꯈꯛ ꯄꯨꯊꯣꯛꯑꯦ ꯀꯖꯤꯗ ꯈꯪꯗꯦ ꯋꯥ ꯌꯥꯝ ꯃꯤ ꯈꯪꯅꯕꯒꯨꯝꯅ ꯅꯨꯄꯤꯗꯨꯗꯁꯨ ꯑ ꯌꯥꯔ